ꯍꯜꯂꯣ
ꯇꯥꯕ‌ꯣ
ꯇꯥꯔꯦ ꯀꯃꯥꯏꯅ ꯇꯧ ꯌꯥꯏꯅꯣ ꯁꯤꯕꯣ
ꯑꯩꯅ ꯇꯧꯔꯛꯄꯗꯤ
ꯑ ꯑꯩ ꯀꯃꯥꯏ ꯇ ꯍ꯭ꯋꯥꯏ ꯆꯥꯔꯦ ꯅꯪꯗꯤ
ꯑꯗꯨꯝ ꯐꯖꯅ ꯇꯥꯕ꯭ꯔꯣ ꯑꯩꯅ ꯉꯥꯡꯉꯤꯁꯦ ꯍꯥ
ꯅꯪ ꯄꯠ ꯇꯜꯂ ꯄꯠ ꯄꯠ ꯇꯜꯂꯦꯕ ꯃꯔꯛ ꯃꯔꯛꯇ ꯄꯠꯄꯠꯇ ꯂꯦꯕ ꯃꯔꯛꯇ
ꯅꯦꯠꯋꯥꯛ ꯅꯨꯡꯉꯥꯢ
ꯋꯥꯁꯇꯅꯅꯥ ꯀ ꯍꯌꯦ ꯁꯇꯅꯥ ꯀ ꯍꯌꯦ
ꯅꯪꯅ ꯑꯗꯨꯃꯥꯏꯅ ꯍꯥꯏ ꯑꯩ ꯈꯪꯗꯦ ꯀꯩ ꯍꯥꯏꯅꯣ ꯍꯥꯏꯕ ꯒ꯭ꯌꯥꯟ ꯇꯥꯔꯤ
ꯑꯁ ꯍꯟꯗꯛ ꯑꯃ ꯀꯩꯅꯣꯒꯤ ꯃꯌꯥꯡ ꯃꯌꯥꯡꯒꯤ ꯕꯤꯖꯤꯑꯣꯝ ꯚꯔꯦꯜ ꯆꯠꯂꯤ ꯇꯥꯗ ꯁꯤꯅ ꯍꯨꯏꯌꯦ ꯇꯧꯕꯗꯗ꯭ꯔꯥ ꯊ ꯅꯅꯦ ꯃꯅꯤ ꯇ ꯆꯥꯛ ꯆꯥꯥꯗ꯭ꯔꯤꯕꯣ ꯅꯪ
ꯆꯥꯛ ꯆꯥꯔꯦ ꯇꯨꯏꯁꯟꯒꯤ ꯑꯉꯥꯡꯅ ꯃꯄꯥꯅ ꯄ꯭ꯂꯥꯎ ꯄꯤꯔꯝꯃꯦ ꯉꯥ ꯊꯣꯡꯕꯒ ꯆꯥꯛ ꯊꯣꯛꯑꯦ
ꯄ꯭ꯂꯥꯎ
ꯎꯝ ꯄ꯭ꯂꯥꯎ ꯍꯥꯏꯕꯗꯤ ꯄ꯭ꯂꯥꯎ ꯐꯤꯁ ꯄ꯭ꯂꯥꯎ ꯅꯠꯇꯦ ꯚꯦꯖ ꯄ꯭ꯂꯥꯎ ꯑꯗꯣ ꯀꯩꯅꯣ ꯇꯧꯕ ꯉꯥ ꯊꯣꯡꯕ ꯌꯥꯎꯋꯤꯗꯨꯗꯤ
ꯍꯥꯎꯇꯅꯤ
ꯍꯥꯎꯏꯗ
ꯀꯌꯥꯝ ꯄꯤꯔꯝꯃꯤꯅꯣ
ꯍꯥꯥ
ꯀꯌꯥꯝ ꯄꯤꯔꯝꯃꯤꯅꯣ
ꯑꯃ ꯑꯣꯀꯦꯒꯤ ꯀꯟꯇꯦꯅꯔ ꯑꯆꯧꯕꯗꯣ ꯑꯗꯨꯒꯨꯝꯕꯗ ꯍꯥꯄꯦꯑꯦ ꯃꯣꯏꯗꯣ ꯀꯩꯅꯣ ꯑꯣꯏꯔ ꯃꯥꯜꯂꯦ ꯅꯠꯇꯦ ꯑꯃꯅ ꯑꯃꯅ ꯃꯥ ꯀꯟꯇꯦꯅꯔ ꯑꯦꯂꯨꯃꯤꯅꯤꯌꯝꯒꯤ ꯀꯟꯇꯦꯅꯔꯗꯣ ꯑꯗꯩꯗ ꯏꯟꯁꯥꯡ ꯍꯥꯄꯛꯑꯦ ꯑꯗꯩ ꯍꯥꯞꯄꯛꯑꯦ ꯑꯗꯨꯒ ꯑꯃ ꯑꯣꯀꯦꯒꯤꯗꯨꯅꯅ ꯀꯩꯅꯣ ꯍꯥꯞꯄꯦ ꯄ꯭ꯂꯥꯎ ꯍꯥꯞꯄꯦ ꯃꯣꯏꯗꯣ ꯃꯌꯥꯝ ꯄꯨꯔꯛꯄ ꯃꯥꯅꯦꯕ ꯃꯆꯦꯒꯤ ꯃꯆꯥ ꯂꯨꯍꯣꯡꯕꯒꯤꯅꯦ ꯑꯗꯨꯗꯨꯒꯤ ꯄꯤꯔꯝꯃꯤꯕ
ꯃꯣꯏ ꯆꯥꯎꯋꯣꯏ ꯎꯔꯤꯗ ꯃꯥꯅꯦ ꯁꯨꯝ ꯅꯨꯡꯉꯥꯏꯇꯗꯅꯤ ꯇꯧꯔꯔ ꯄꯩꯁꯥ ꯐꯒꯠꯅꯕ ꯑꯃꯀꯣ ꯃꯁꯥ ꯐꯒꯠꯅꯕ ꯀꯅ
ꯎꯝ
ꯁꯨꯄꯌꯥ ꯀꯩꯅꯉ
ꯁꯨꯄ꯭ꯔꯥ ꯍꯥꯏꯒꯤꯗꯣ ꯅꯨꯃꯤꯠ ꯅꯨꯃꯤꯠ ꯇꯔꯥꯅꯤ ꯇꯧꯗꯧꯅꯦ ꯑꯗꯣ ꯗꯦꯠ ꯁꯤꯛꯁꯇꯤꯟꯗ ꯆꯠꯈꯤꯕꯅꯦ ꯇ꯭ꯋꯦꯟꯇꯤ ꯗꯦꯠ ꯇ꯭ꯋꯦꯟꯇꯤ ꯁꯕꯦꯟꯗ ꯍꯜꯂꯛꯇꯣꯏꯔꯝꯅꯤ ꯀꯝꯄꯂꯤꯠ ꯇ꯭ꯋꯦꯟꯇꯤ ꯁꯤꯛꯁꯇ ꯑꯣꯏꯔꯒ ꯈꯪꯗꯦꯅꯦ ꯀꯔꯝ ꯀꯥꯟꯗ ꯂꯥꯛꯇꯣꯏꯅꯣ
ꯃꯥ ꯂꯥꯛꯆ ꯐꯂꯒ
ꯅꯣꯏ ꯑꯦꯛꯖꯥꯝ ꯀꯝꯀꯥꯟꯗꯅꯣ
ꯑꯗꯨ ꯌꯥꯝꯗꯦ ꯍꯟꯗꯛꯀꯤ ꯁꯟ ꯃꯒꯋꯦꯟ ꯁꯕꯦꯟꯇ ꯇ ꯐ ꯋꯥꯂꯤ
ꯅꯍꯥꯟ ꯀꯩꯅꯣ ꯇꯧꯕꯗꯨꯗꯤ ꯅꯍꯥꯟ ꯑꯣꯜ ꯑꯦꯖ ꯍꯣꯝ ꯆꯠꯂꯨꯕꯗꯨꯗꯤ ꯀꯩ ꯏꯔꯕꯣ ꯀꯃꯥꯏꯅ ꯇꯧ
ꯥꯇꯪꯈ‌ꯏ ꯍ‌ꯦꯜꯂ‌ꯦ ꯋꯥꯠꯂꯤꯗ ꯈꯔ ꯉꯁꯤꯗꯤ ꯂꯣꯏꯁꯤꯜꯂꯒ‌ꯦ ꯑꯗꯨ ꯍꯩꯏꯌꯦꯡ ꯄ‌ꯦꯁ ꯇ꯭ꯔꯥꯉꯥ ꯑꯗꯨꯋꯥꯏ ꯑ‌ꯣꯏꯕ ꯌꯥꯏ
ꯎꯝ ꯄꯦꯁ ꯇꯔꯥꯉꯥꯗꯤ ꯑꯗꯨꯗꯤ ꯑꯩꯗꯤ
ꯑꯆꯥꯄ‌ꯣꯠꯁꯤ ꯈ‌ꯣꯛꯇ‌ꯣꯛ ꯑꯝꯃꯥ ꯆꯥꯗꯕꯤꯗ ꯄꯦꯁ ꯇ꯭ꯔꯥꯋꯉꯥꯗꯨ ꯅꯪꯅ ꯀꯩꯁꯨ ꯇꯔꯥꯃꯉꯥ ꯍꯣꯏ ꯈꯨꯏꯗꯨ ꯆꯥꯎꯊꯣꯛ ꯆꯥꯎꯊꯣꯛꯍꯜꯂꯒ ꯇꯔꯥꯃꯉꯥ ꯐꯥꯍꯜꯂꯗꯤ
ꯏꯁ ꯑꯗꯨꯛꯌꯥꯝꯕꯗꯨ ꯏ ꯂꯩꯗ‌ꯣꯏꯕꯥ ꯑꯩꯗꯤ ꯑꯩꯅ ꯉꯟꯅ ꯇꯧ ꯍꯥꯏꯗ‍꯭ꯔ‌ꯣ ꯅꯉꯣꯟꯗ
ꯑꯦ ꯇꯔꯋꯥꯉꯥ ꯏꯕꯗꯨꯕꯨ ꯅꯪ ꯅꯣꯡꯃꯩꯁꯨ ꯄꯣꯊꯥꯔꯛꯄꯗ ꯑꯍꯨꯝ ꯑꯍꯨꯝ ꯑꯍꯨꯝ
ꯏꯁ ꯑꯗꯨ ꯍꯥꯏꯕꯩ ꯋꯥꯅꯤ ꯗꯦꯠ ꯇꯨꯗꯒꯤ ꯑꯦꯛꯖꯥꯝꯅꯦ ꯑꯩ ꯍꯧꯖꯤꯛ ꯇꯨꯝꯕ ꯆꯥꯕ ꯈꯪꯕ ꯅꯠꯇꯦꯌꯦ ꯍꯟꯗꯛꯇꯤ ꯁꯦꯂꯦꯕꯁ ꯌꯥꯝ ꯆꯥꯎꯋꯦ ꯄꯥꯗꯣꯏ ꯃꯌꯥꯝꯗꯣ
ꯑ ꯅꯨꯄꯥ ꯋꯥꯔꯤ ꯑꯗꯨꯝ ꯁꯥꯟꯅ ꯂꯩ ꯈꯪꯗ‌ꯦ ꯈꯪꯗ‌ꯦ ꯈꯪꯗ‌ꯦ ꯅꯨꯄꯥ ꯋꯥꯔꯤ ꯁꯅꯥ ꯂꯩꯕꯗꯤ ꯌꯥꯅꯤꯅ‌ꯦ ꯁꯣꯝ ꯁꯣꯝ ꯄ‌ꯣꯊꯗꯕꯤ ꯂꯥꯏꯛ ꯄꯔꯥ ꯑꯗꯨ ꯂꯩꯔ‌ꯣꯅ‌ꯦ
ꯄꯥꯏ ꯏꯄꯨꯡ ꯍꯟꯗꯛꯇꯤ
ꯎ ꯌꯥꯏ ꯐꯥꯛꯄꯦꯁ
ꯑꯁꯦꯡꯕꯒꯤ ꯂꯥꯏꯔꯤꯛꯁꯨ ꯂꯥꯏꯔꯤꯛ ꯐꯪꯗꯕ ꯑꯃꯁꯨ ꯌꯥꯎꯋꯦ ꯑꯗꯨꯗꯨꯅ ꯃꯊꯥ ꯁꯥꯏ ꯍꯥꯏꯕ ꯑꯃ ꯆꯤꯡꯂꯣꯟ ꯑꯃꯗꯒꯤ ꯑꯃꯗ ꯃꯅꯤꯄꯨꯔꯤꯗ ꯐꯪꯗꯦꯕ ꯕꯪꯂꯥꯗꯗꯤ ꯐꯪ
ꯄꯂꯥ ꯄꯥꯕ ꯍꯕꯗ ꯀꯥꯇꯦ
ꯎꯝ ꯑꯗꯨꯁꯨ ꯕꯪꯂꯥꯗꯗꯤ ꯐꯪꯉꯦꯕ ꯕꯦꯡꯒꯣꯂꯤ ꯃꯩꯩ ꯑꯗꯨꯗꯤ ꯐꯪꯉꯦ ꯑꯗꯨꯗꯤ ꯄꯥ ꯍꯩꯇꯕꯅꯤꯅ ꯑꯗꯨꯝ
ꯊꯣꯛ ꯊꯣꯛ ꯌꯥꯕ
ꯍꯥ ꯈꯔ ꯊꯣꯛꯄꯗꯣ ꯇꯦꯛꯁꯇꯨꯃꯗꯤ ꯍꯩꯇꯤꯌꯦ ꯄꯥꯕ ꯌꯥꯝꯃꯦ ꯌꯥꯝꯅ ꯑꯗ ꯑꯗꯨꯛ ꯆꯥꯎꯕ ꯂꯥꯏꯔꯤꯛꯇꯨꯃ ꯕꯦꯡꯒꯣꯂꯤ ꯃꯍꯦꯛ ꯁꯥꯖꯜꯂꯕꯠ ꯂꯩꯔꯗꯤ ꯆꯍꯤ ꯆꯍꯤ ꯑꯅꯤ ꯄꯥꯔꯁꯨ ꯂꯣꯏꯔꯔꯣꯏ
ꯌꯥ ꯌꯥ
ꯄꯨꯒꯌꯥꯗ ꯑꯩ ꯑꯩ ꯎ ꯄꯔ ꯀꯥꯗ ꯑꯣꯏꯗꯤ ꯑꯥ ꯍꯜꯂꯣ ꯎꯝ ꯀꯔꯤ ꯇꯥꯗꯕ
ꯅꯦꯠꯁꯦ ꯅꯨꯡꯉꯥꯏꯇ ꯑꯗꯨ ꯑꯗꯨꯅꯅꯦ
ꯎꯝ ꯎꯝ ꯅꯅꯤꯠ ꯑꯗꯨ ꯁꯝꯒꯦꯔꯣ ꯅꯠ ꯌꯥꯝꯊꯤ ꯅꯨꯡꯉꯥꯏ
ꯍꯥꯥ
ꯀꯌꯥꯝ ꯊꯤ ꯅꯨꯡꯉꯥꯏ ꯅꯤꯠ ꯁꯝꯒꯦꯔꯦ
ꯅꯦꯠ ꯑꯩꯈꯣꯏꯁꯨ ꯅꯨꯡꯉꯥꯏꯇꯦ ꯑꯗꯣ ꯀꯩꯅꯣ ꯈꯪꯗꯦ ꯁꯨꯃꯥꯏꯅ ꯇꯧꯔ ꯄꯠ ꯄꯠ ꯇꯠꯂꯦ ꯑꯃꯨꯛ
ꯎꯝ ꯑꯩ ꯍꯥꯏꯁꯦ ꯅꯪꯒꯤ ꯐꯔꯛ ꯆꯥꯗꯕꯨꯗꯤ ꯑꯩ ꯑꯗꯨꯝ ꯑꯩꯅ ꯑꯣꯏꯅ ꯏꯔꯨꯁꯦ
ꯌꯥꯝꯃꯗꯤ ꯅꯪ ꯏꯆꯧꯅꯦ ꯑꯩꯗꯤ ꯌꯥꯝꯃꯗꯤ ꯑꯩ ꯉꯝꯃꯔꯣꯏ ꯑꯩ ꯌꯥꯝ ꯋꯥꯏ ꯂꯥꯏꯔꯤꯛ ꯄꯥꯕ
ꯑꯁ ꯅꯪ ꯁꯦꯅꯥꯈ ꯍꯧꯖꯤꯛ ꯑꯩ ꯁꯦꯅꯥꯒꯦ ꯑꯩꯗ ꯃꯥꯟꯒꯦ ꯍꯥꯏꯔꯛ
ꯇꯔꯨꯛ ꯑꯃꯨꯛ ꯏꯕ ꯂꯣꯏꯔꯝ
ꯑ ꯑꯅꯤ ꯑꯍꯨꯝ ꯃꯔꯤ ꯇꯔꯨꯛ ꯎꯝ ꯇꯔꯨꯛ ꯐꯥꯗ꯭ꯔꯤ ꯃꯉꯥ ꯃꯈꯥꯏ ꯇꯔꯨꯛ ꯐꯥꯗꯣꯏ ꯈꯤꯇꯪ ꯉꯥꯏ
ꯎ
ꯑ ꯑꯃ ꯑꯃꯒꯗꯤ ꯀꯣ ꯀꯗ ꯔꯦꯁꯇꯔꯥꯒ ꯍꯅ ꯍꯥꯏꯒꯦ ꯇꯅꯤ
ꯃꯥꯃ ꯁꯗꯣ
ꯉꯔꯥꯡꯅꯦ ꯍꯥꯏꯐꯦꯠ ꯅꯣꯠꯁꯀꯤ ꯍꯥꯏꯐꯦꯠ ꯍꯪꯉꯛꯝꯕꯅꯤ ꯃꯥ ꯑꯩꯁ ꯀꯃꯥꯏ ꯀꯃꯥꯏꯅ
ꯍꯥꯏꯗ ꯅꯁꯅꯣ ꯍꯥꯏꯕ
ꯍꯪ ꯃꯥꯅꯤ ꯁꯄ ꯑꯗꯨꯗꯤꯦ ꯍꯥꯏꯗ꯭ꯔꯤ ꯀꯝꯇ ꯍꯥꯥꯛꯇ꯭ꯔꯤ ꯍꯥꯏ
ꯂꯩꯕ ꯈꯪꯗ꯭ꯔꯤꯗꯣ
ꯗꯃꯒ꯭ꯔꯨꯄꯗ ꯇꯥꯟꯊꯔꯛꯑꯥ
ꯄꯨꯔ ꯑꯩ ꯑꯩ ꯑꯩꯁꯨ ꯃꯣꯏ ꯒ꯭ꯔꯨꯞꯇ ꯌꯥꯎꯕꯅꯦꯕ ꯃꯣꯏꯒꯤ
ꯎꯝ
ꯀꯅꯥ
ꯃꯣꯏꯅꯦ ꯃꯣꯏꯒꯤ ꯑꯃ ꯑꯉꯨ ꯑꯅ ꯑꯃ ꯌꯥꯎꯧꯔꯤ ꯑꯗꯨꯅ
ꯃꯥꯔꯥꯕ ꯇꯥ ꯊꯣꯛꯣꯛꯄ ꯌꯥ ꯑꯩꯁꯦ
ꯃꯥꯅ ꯑꯩ ꯇꯟꯊꯣꯔꯛꯄ ꯒꯔꯨꯞꯇꯩ
ꯎꯝ
ꯍꯥꯏꯗꯤ ꯑꯩ ꯑꯩ ꯊꯝꯗꯦ ꯇꯝꯗ꯭ꯔ ꯌꯥꯎꯁꯜꯂꯨꯕꯗꯣ
ꯑ
ꯑꯣ ꯅꯪ ꯅꯪꯒꯤ ꯒ꯭ꯔꯨꯞ ꯌꯥꯎꯔꯨꯔꯕ
ꯍ ꯃꯣꯏ ꯀ꯭ꯔ ꯁꯤ ꯂꯨ ꯃꯥꯏꯅ
ꯈꯪꯉꯛꯃꯅꯤꯍꯦ
ꯑ ꯕꯔꯤꯅꯤꯅꯤ ꯁꯃꯏ ꯍꯥꯏꯔꯅꯤ
ꯎꯝ ꯍꯥꯏꯔꯛꯑꯝꯅꯤ ꯑꯅꯤꯁꯨ ꯅꯠꯇ꯭ꯔꯗꯤ ꯍꯥꯏꯅꯤꯡꯉꯥꯏ ꯗ ꯂꯩꯇꯦ ꯍꯣꯏ ꯑꯅꯤ ꯌꯥꯝ ꯀꯩꯅꯣ ꯇꯧꯖꯅꯤ ꯄ꯭ꯔꯣꯐꯦꯁꯅꯦꯜ ꯌꯥꯝ ꯑꯣꯏꯖꯕꯅꯤꯅ
ꯎꯝꯁꯣꯏ ꯍꯥꯏ ꯑꯗꯨꯒ ꯑꯩꯗꯣ ꯇꯥꯟꯊꯣꯔꯛꯑꯦ ꯑꯃꯨꯛ ꯑꯗꯨꯗꯨꯒ ꯑꯃꯨꯛ ꯍꯥꯞꯆꯤꯜꯂꯛꯑꯦ ꯑꯗ ꯉꯥꯂꯦ ꯑꯃꯛ ꯇꯥꯟꯗꯄꯦ ꯈꯪꯗꯦ ꯑꯃꯨꯛ ꯇꯥꯟꯊꯣꯔꯛꯑꯏꯕ ꯇꯥꯔꯦ ꯀꯩ ꯑꯩ ꯇꯝꯗ꯭ꯔꯕꯗ ꯇꯨꯃꯦꯅ ꯑꯗꯨꯝ ꯂꯥꯏꯗꯅ
ꯎꯝ ꯑꯩꯈꯣꯏ ꯑꯩꯈꯣꯏ ꯅꯪ ꯄꯥꯠꯄꯥꯟꯒꯤ ꯊꯣꯏꯕꯤ ꯈꯪꯕ꯭ꯔꯣ
ꯈꯪꯗꯦ
ꯗꯥꯏꯔꯦꯛꯇꯣ
ꯑꯥ ꯀꯩ ꯂꯥꯏꯔꯤꯛꯅꯣ
ꯄꯥꯠꯄꯥꯟꯒꯤ ꯊꯣꯏꯕꯤ
ꯀꯩ ꯂꯩꯔꯤꯛꯗꯤ ꯅꯣꯕꯦꯂ ꯑꯣꯏ
ꯂꯥꯏꯔꯤꯛ ꯋꯥꯔꯤ ꯃꯆꯥ ꯃꯆꯥ ꯃꯆꯥ ꯃꯆꯥ ꯌꯥꯎꯗꯣꯏꯅꯦꯕꯀꯣ ꯑꯗꯨꯗꯣ ꯆꯤꯜꯗ꯭ꯔꯦꯟ ꯂꯤꯇꯔꯦꯆꯔꯒꯤ ꯃꯅꯨꯡ ꯆꯜꯂꯤꯜꯂꯝꯅꯦꯕ ꯃꯥꯗꯣ ꯑꯗꯨꯗꯣ ꯄꯥꯕꯗꯣ ꯑꯗꯨꯛꯀꯤ ꯃꯇꯤꯛ ꯕꯣꯔꯤꯡ ꯆꯨꯔꯒꯅꯦ ꯄꯥꯅꯤꯡꯗꯕꯅ ꯄꯥꯅꯤꯡꯗꯕꯅ ꯑꯗꯨꯒ ꯃꯆꯥ ꯃꯆꯥ ꯃꯆꯥ ꯃꯆꯥ ꯇꯣꯄꯤꯛꯁꯦ ꯃꯆꯥ ꯃꯆꯥ ꯃꯆꯥ ꯃꯌꯥꯝ ꯌꯥꯎꯔꯒꯅꯦ ꯎꯝ ꯈꯪꯉꯦ
ꯃꯥꯒꯤꯗꯤ ꯀꯣꯔꯣꯗ ꯄ꯭ꯔꯣ
ꯃꯥꯂ
ꯎꯝ
ꯀꯗ ꯇꯧꯔꯛꯑꯝꯃꯦ ꯂꯥꯏꯔꯤꯛ ꯄꯥꯝꯃꯤꯟꯅꯁꯦꯅ ꯍꯥꯏꯔꯝꯕꯅꯦ ꯍꯌꯦꯡꯪ ꯀꯩꯅꯣ ꯆꯠ ꯆꯠꯀꯅꯤ ꯍꯌꯦꯡ ꯀ꯭ꯂꯥꯁ ꯆꯠꯀꯅꯤ ꯑꯦꯦꯝꯃꯤ ꯀꯥꯔꯠ ꯂꯧꯕ ꯑꯣꯏꯅ ꯑꯗꯨꯒ ꯍꯡꯗꯣ ꯈꯟꯅꯔ ꯂꯥꯏ ꯄꯥꯃꯤꯟꯅꯔꯛꯑꯅꯤ ꯂꯥꯏꯕ꯭ꯔꯦꯔꯤꯗ ꯉꯥꯏꯍꯥꯛ ꯑꯗꯨ ꯍꯜꯂꯛꯑꯒ ꯑꯃꯨꯛ ꯌꯨꯝꯗ ꯑꯃꯨꯛ ꯄꯥꯃꯤꯟꯅꯔꯅꯤ
ꯎꯝ ꯐꯔ ꯐꯔ ꯄꯥꯗ ꯌꯦꯡꯉꯣ ꯑ ꯌꯥꯝ ꯂꯨꯗꯤ ꯑꯩ ꯑꯗꯨꯝ ꯑꯩꯅꯅꯦꯝ ꯏꯕꯒ ꯎꯝ ꯇꯁꯤꯗ ꯅꯪꯅ ꯏꯅꯤꯡꯗꯕꯁꯦ ꯑꯩ ꯍꯥꯏꯅꯤꯡꯗ꯭ꯔꯦ
ꯏꯗꯤ ꯏꯅꯤꯡꯉꯦ ꯑꯗꯨ ꯑꯣꯏꯔꯁꯨ ꯑꯩ ꯅꯉꯣꯟꯗ ꯃꯇꯝ ꯂꯩꯉꯩꯗ ꯇꯧꯔꯣ ꯍꯥꯏꯕ ꯅꯠꯇ꯭ꯔꯣ ꯉꯁꯤ ꯏꯔꯅꯤ ꯌꯦꯡꯉꯣ ꯅꯪ ꯑꯗꯨ ꯇ꯭ꯋꯦꯟꯇꯤ ꯐꯥꯏꯚ ꯇ꯭ꯋꯦꯟꯇꯤ ꯁꯤꯛꯁ ꯐꯥꯎ ꯑꯣꯏꯔꯅꯤ ꯇ꯭ꯋꯦꯟꯇꯤ ꯁꯤꯁ
ꯇ꯭ꯋꯦꯟꯇꯤ ꯐꯚ꯭ꯋ ꯊꯥꯔꯇꯤ ꯋꯥꯟ ꯋꯥꯟ
ꯑꯩꯒꯤ ꯃꯇꯝꯁꯨ ꯑꯩ ꯃꯇꯝ ꯐꯤꯛꯁ ꯑꯣꯏꯁꯜꯂꯛꯑꯒꯦ
ꯎꯝ ꯅꯄꯤ ꯆꯅꯤꯅꯤ ꯑꯩꯅꯦ ꯁꯣꯝꯗ ꯏꯕꯗ ꯌꯥꯗ ꯇ ꯑꯃꯣꯏꯅꯤ ꯄꯗꯨ ꯈꯂꯑ ꯈꯔ ꯐꯝꯗꯔꯦ
ꯩ ꯃꯇꯝ ꯊꯥ ꯑꯍꯨꯝ ꯈꯛꯇꯪ ꯎꯝ ꯃꯤꯉꯣꯟꯗꯩ ꯍꯪꯉꯒ ꯏ
ꯆꯊꯣꯛ ꯏꯃꯥꯟꯅ ꯑꯗꯨ ꯄꯥꯁꯇꯔꯥꯒꯒꯤ ꯍꯏꯌꯦ ꯇꯥꯏ ꯑ ꯁꯅꯒꯤ ꯍꯨꯏꯌꯦ ꯂꯩꯀꯥꯏ
ꯍꯣꯏ ꯑꯩꯗ ꯌꯥꯔ
ꯁꯤ ꯏꯔꯀꯤ ꯍꯣꯏ ꯍꯥꯏ
ꯎꯝ ꯊꯃꯦ ꯊꯃꯦ